ꯀꯨꯜ ꯇꯧꯕ ꯌꯥꯔꯦ ꯀꯛꯈꯤꯕꯒ
ꯑꯗꯨꯅꯦ ꯑꯩꯁꯨ ꯍꯥꯏꯒꯦ ꯇꯣꯏꯅꯦ ꯀꯣ ꯀꯩꯅꯣꯅꯦ ꯃꯁꯤꯡ ꯁꯨꯗꯅ ꯇꯠꯈ꯭ꯔꯤꯦ ꯌ ꯑꯣꯏꯕ ꯃꯥꯜꯂꯦ ꯍꯧꯖꯤꯛꯀꯤꯨꯗ
ꯁꯨꯔꯒ ꯇꯠꯈꯤꯍꯦ
ꯎꯝ ꯑꯗꯨꯅꯦ ꯁꯨꯔꯒ ꯇꯠꯈꯤꯕ ꯑꯣꯏ ꯃꯥꯜꯂꯦꯕ
ꯎꯝ ꯁꯚꯦꯟ ꯀꯌꯥ ꯑꯗꯨꯝ ꯑꯣꯏꯒꯦ
ꯇ꯭ꯋꯦꯟꯇꯤ ꯐꯥꯏꯚ ꯑꯣꯏꯕ꯭ꯔꯥ
ꯈꯪꯗꯦ ꯑꯣꯏꯔꯪꯒꯜ
ꯀꯩ ꯋꯥꯔꯤ ꯅꯨꯄꯥꯅꯤ ꯁꯥꯟꯅꯔꯝꯕꯗꯨꯕ ꯑꯣ ꯏꯁꯇꯦꯇꯁ ꯌꯦꯡꯉꯒ ꯀꯩꯅꯣ ꯇꯧꯔꯛꯄꯒꯦ ꯑꯩ ꯑꯃꯨꯛ ꯌꯦꯡꯉꯛꯎꯔ ꯅꯪ ꯈꯣꯟꯖꯦꯜ ꯍꯜꯂ ꯇꯥꯕ꯭ꯔꯥ ꯌꯦꯡꯒꯦꯔꯥ
ꯃꯤꯒꯦ
ꯎꯝ
ꯗ ꯆꯍ ꯏꯗꯤꯅꯀ ꯎꯔꯝꯕꯁꯤꯥ
ꯁꯚꯦꯟ ꯇ꯭ꯋꯦꯟꯇꯤ ꯐꯥꯏꯚꯁꯦꯀꯣ ꯇ꯭ꯌꯦꯦꯜꯞ ꯃꯤꯅꯠꯁ ꯋꯥ ꯉꯥꯡꯉꯤꯁꯤꯗꯤ ꯇꯨꯋꯦꯜꯞ ꯃꯤꯅꯠꯁꯀ ꯐꯥꯏꯕ ꯁꯦꯀꯦꯟꯁꯅꯦꯌꯦ
ꯋꯥ ꯋꯥ ꯉꯥꯡꯉꯤꯕꯣ ꯑꯩꯗꯤ ꯇꯥꯗꯤꯌꯦꯦ
ꯀꯩꯒꯤꯅꯣ ꯑꯩꯗꯤ ꯇꯥꯏꯌꯦꯅ ꯉꯥꯡꯕ ꯏꯀꯣꯁꯨꯨꯖꯦ
ꯏꯁꯇꯦꯇꯁ ꯆꯪꯁꯤꯜꯂꯛꯑꯦ ꯑꯗꯣ ꯍꯧꯒꯠꯂꯛꯇꯦꯀꯣ
ꯀꯩꯒꯤꯅꯣ ꯑꯗꯨꯗꯤ
ꯐꯣꯟ ꯐꯣꯟꯅ ꯑꯣꯏꯕ ꯖꯥꯠꯅꯤ ꯃꯁꯤ ꯏꯀꯣ ꯆꯠꯂꯛꯄ꯭ꯔꯥ
ꯆꯠꯇꯦ
ꯑꯣ ꯃꯥꯏꯗ ꯐꯣꯟ ꯐꯣꯟꯅ ꯑꯣꯏꯕ ꯖꯥꯠꯅꯤꯗ
ꯑꯣꯏꯔꯝꯃꯅꯤ ꯃꯣꯏ ꯑꯦꯞꯅ ꯅꯠꯇ꯭ꯔꯦ ꯑꯗꯨꯗꯤ
ꯎꯝ ꯐꯣꯟꯗꯥ ꯐꯣꯟꯗꯥ ꯑꯩꯈꯣꯏ ꯁꯤꯗ ꯀꯩꯅꯣ ꯈꯔ ꯄꯥꯜꯂꯤꯌꯦ
ꯉꯈꯣ ꯅꯣꯏꯗꯒꯤꯅꯦ ꯅꯪ ꯅꯦꯠ ꯑꯇ ꯆꯪꯉꯒ ꯌꯦꯡꯉꯨꯅꯦ ꯀꯩꯅꯣ ꯑꯦꯄꯜ ꯐꯥꯝꯗꯣ ꯀꯌꯥꯝ ꯂꯥꯞꯀꯦꯅ ꯅꯣꯏꯗꯒꯤ
ꯍꯧꯖꯤꯛꯁꯦ ꯍꯣꯔꯦꯟ ꯋꯥꯔꯤ ꯁꯥ ꯂꯣꯏꯔ ꯌꯦꯡꯒꯦ ꯇꯥꯗꯦ ꯑꯩꯗꯤ ꯍꯣꯟ ꯅꯥꯗꯩ ꯂꯥꯞꯊꯣꯛꯈ꯭ꯔꯗꯤ ꯍꯥ
ꯅꯨꯡꯉꯥꯏꯇꯦ ꯌꯥꯝꯅ ꯆꯣꯠꯁꯦ
ꯂꯥꯞꯄ ꯍꯥꯏꯁꯦ ꯑꯩꯅ ꯀꯩ ꯑꯥꯏꯐꯣꯟ
ꯐꯣꯟ ꯑꯝꯇ ꯂꯩꯕꯤꯌꯣ ꯍꯥꯏꯕ
ꯐꯣꯟ ꯑꯃ ꯂꯩꯕꯤꯌꯣꯕ ꯇꯩ ꯄꯅꯣ
ꯑꯁ ꯈꯪꯗꯦꯗ ꯈꯔ ꯈꯟꯅ ꯌꯥꯕ ꯑꯃ
ꯂꯩꯗꯧꯒ ꯃꯥꯟꯗ꯭ꯔꯣ ꯈꯨꯍꯪꯁꯦ
ꯐꯤꯇꯤ ꯐꯥꯏꯚ ꯀꯨꯝꯕ
ꯑꯥꯏ ꯐꯣꯟꯁꯨ ꯇ꯭ꯋꯦꯟꯇꯤ ꯐꯣꯔ ꯌꯧꯈ꯭ꯔꯕ ꯍꯥꯏꯁꯤꯕꯣ
ꯑꯥꯏꯐꯣꯟ ꯍꯥꯏꯕ ꯅꯠꯇꯦꯍꯦ ꯁꯦꯝꯁꯨꯡ ꯍꯥꯏꯕꯅꯤ ꯑꯦꯁ ꯍꯥꯢꯁꯤ ꯎꯗ꯭ꯔꯥ
ꯑꯣ ꯑꯩꯗꯤ ꯈꯪꯖꯗꯦꯗ ꯀꯩꯝ ꯈꯪꯖꯕ ꯅꯠꯆꯗꯦ ꯑꯩꯗꯤ ꯅꯪꯗꯤ ꯇꯥꯕ꯭ꯔꯕ ꯅꯥꯗꯩ ꯂꯥꯞꯊꯣꯛꯑꯁꯨ
ꯇꯌꯦ
ꯅꯪꯗꯤ ꯌꯥꯝ ꯊꯤ ꯐꯩꯅ ꯊꯤꯃꯨꯛ ꯐꯩ
ꯊꯤꯃꯨꯛ ꯑꯁ ꯐꯅꯤꯡꯇꯕ ꯑꯃ ꯕꯣꯛꯌꯦ
ꯊꯤ ꯅ ꯐꯕ ꯁꯤꯗꯤ ꯍꯥꯏꯔꯛꯎꯔ ꯑꯦꯛꯁꯄ꯭ꯂꯦꯟ ꯇꯧꯔꯛꯎꯔꯥ
ꯇꯧꯔꯛꯑꯅꯣ ꯌꯥꯔꯦ ꯑꯁ ꯏꯕꯦꯝꯃ ꯑꯇꯤꯌꯥꯗꯣ ꯌꯦꯡꯉꯣꯍꯦ
ꯑꯣ ꯌꯦꯡꯒꯦ ꯌꯦꯡꯒꯦ ꯑꯩ ꯅꯪ ꯃꯁꯜ ꯃꯌꯥꯝ ꯊꯣꯛꯑꯕ
ꯍꯣꯏ ꯍꯣꯏ
ꯖꯤꯝ ꯁꯅꯕꯩ ꯑꯣꯢꯔꯝꯒꯅꯤ
ꯍꯣꯏ ꯑꯇꯤꯌꯥꯁꯨ ꯖꯤꯝ ꯁꯥꯟꯅꯔ ꯃꯥꯜꯂꯦ ꯀꯩꯅꯣ ꯊꯣꯛꯂꯥꯥꯛꯑꯒ ꯌꯦꯡꯉꯣ ꯃꯇꯦꯛ ꯑꯃ
ꯑꯩꯗꯤ ꯅꯍꯥꯟ ꯅꯪꯅ ꯄꯤꯔꯝꯕ ꯀꯩꯅꯣꯗꯣ ꯈꯣꯏ ꯍꯥꯏꯕ ꯃꯥꯏꯂꯦꯟꯗꯣ ꯃꯥꯏꯂꯦꯟ ꯆꯥꯕ ꯂꯣꯏꯗ꯭ꯔꯤ ꯍꯥꯏꯕ
ꯌꯥꯝ ꯐꯩꯌꯦ ꯃꯊꯪ ꯄꯥꯟꯕꯗꯁꯨ ꯄꯤꯔꯛꯀꯦ
ꯍꯣꯏ ꯄꯤꯔꯛꯑꯣ
ꯍꯦꯟꯗꯛꯀꯤꯗꯤ ꯑꯗꯨꯅ ꯑꯔꯣꯏꯕꯅꯤ
ꯀꯩꯅꯣ ꯍꯥꯏꯕꯤꯌꯨꯨꯔꯥ
ꯃꯥꯏꯔꯦꯟꯗꯣ ꯍꯧꯖꯤꯛꯁꯨ ꯈꯣꯛꯏꯌꯦꯕ
ꯃꯆꯦꯠ ꯑꯃꯒ ꯂꯩꯔꯤ ꯍꯌꯦꯡꯗꯤ ꯁꯣꯏꯗꯅ ꯂꯣꯏꯔꯅꯤ
ꯈꯣꯏ ꯃꯥꯅ ꯀꯩꯗꯧꯉꯩꯕꯧ ꯆꯥꯗꯣꯏꯅꯣꯌꯦ
ꯍꯌꯦꯡꯕꯣꯛ ꯆꯥꯔꯒꯦ ꯏꯃꯥ ꯍꯌꯦꯡ ꯂꯣꯏꯁꯜꯂꯒꯦ
ꯍꯌꯦꯡꯕꯧ ꯆꯥꯔ ꯂꯣꯏꯁꯜꯂꯛꯀꯦ
ꯎꯝ ꯃꯣꯏ ꯃꯁꯥ ꯉꯝꯅꯗꯕ
ꯃꯤ ꯂꯩꯇꯕꯩꯅꯤꯗ ꯍꯥꯏꯗꯤ ꯑꯩꯈꯣꯏ ꯇꯣꯡꯒ ꯑꯩꯈꯣꯏꯒꯨꯝꯇꯪ ꯆꯥꯔꯦ ꯑꯗꯨꯗꯨꯅ
ꯑꯁ ꯑꯩꯈꯣꯏ ꯏꯄꯥ ꯂꯩꯇ ꯀꯥꯟꯗ ꯑꯩꯈꯣꯏꯅ ꯊꯥꯏꯅ ꯇꯧꯕꯗꯨꯅꯤ ꯃꯣꯏꯅ ꯇꯧꯔꯤꯁꯦ ꯍꯣꯏ ꯍꯣꯏ ꯑꯩꯈꯣꯏ ꯑꯂꯨ ꯉꯥꯟꯅ ꯆꯥꯕꯗꯅꯤ ꯃꯣꯏꯅ ꯇꯧꯔꯤꯁꯦ ꯈꯨꯠꯀ ꯂꯩꯇ꯭ꯔꯤꯀꯥꯟꯗ
ꯎꯝ ꯇꯧꯔꯤꯅꯦ ꯍꯥꯏꯕ ꯑꯩꯈꯣꯏꯁꯨꯅꯦ ꯆꯥꯛ ꯑꯌꯨꯛꯀꯤ ꯊꯣꯡꯕꯁꯦ ꯑꯩꯈꯣꯏ ꯃꯌꯥꯝꯁꯤꯅ ꯀꯥꯏꯗꯣꯏꯅꯣ ꯆꯠꯇꯣꯏꯅꯤ ꯆꯠꯊꯣꯛꯈ꯭ꯔꯅꯤꯅ ꯑꯗꯒꯤ ꯑꯩꯈꯣꯏ ꯇꯣꯝꯅ ꯁ꯭ꯀꯨꯜ ꯆꯠꯈ꯭ꯔꯅꯤꯗꯅ ꯑꯩꯁꯨ ꯑꯗꯨꯝ ꯈꯪꯗꯦ ꯇꯟꯗꯅ ꯆꯥ ꯆꯥꯕꯗꯁꯨ ꯈꯤꯇꯪ ꯑꯗꯨꯝ ꯑꯩꯅ ꯆꯥꯗꯅ ꯑꯩꯈꯣꯏꯒꯤ ꯃꯌꯥꯝꯒꯤ ꯊꯣꯡꯗ ꯆꯥ ꯉꯝꯗꯕꯁꯨ ꯅꯠꯇ ꯑꯗꯨꯗꯨꯅꯅꯦ ꯅꯨꯡꯗꯥꯡꯃꯨꯛ ꯂꯩꯗꯅ ꯆꯥꯛꯁꯨ ꯍꯨꯟꯗꯣꯛꯄ ꯄꯥꯝꯃꯨꯗꯕꯅꯅꯦ ꯈꯣꯢ ꯃꯅ ꯊꯥꯎ ꯉꯧꯗꯕꯤꯗ ꯊꯥꯎ ꯌꯥꯎꯗꯕꯤꯗ ꯇꯧꯔ ꯉꯧꯔꯅꯦꯕ ꯊꯑꯣꯏꯅ ꯅ ꯆꯥꯗꯣꯏ
ꯎꯝ ꯌꯥꯎꯔꯦ ꯊꯤꯗꯣꯛꯀꯦ ꯇꯧꯅꯤ ꯁꯤꯗ ꯎꯝ
ꯑꯗꯨꯅꯤ ꯂꯦꯜꯂꯛꯏꯕ ꯄꯨꯟꯁꯤ ꯃꯍꯤꯡꯁꯦ ꯉꯁꯤꯗꯩꯕꯨꯗꯤ ꯑꯃꯨꯛ ꯅꯨꯡꯉꯥꯏꯔꯅꯤ ꯌꯦꯟꯊꯣꯡ ꯆꯥꯍꯧꯗꯣꯔꯦ ꯑꯈꯣꯏ
ꯔꯩꯃꯥ ꯈꯣꯏꯅ ꯏ ꯃꯣꯏ ꯆꯥ ꯇꯣꯏꯅꯤ ꯀꯩꯅꯣ ꯅꯠꯇꯦ ꯁꯅꯥꯒꯤ ꯌꯦꯟ
ꯑꯁ ꯃꯥꯅꯦ ꯁꯅꯥꯒꯤ ꯃꯔꯨꯝ ꯀꯣꯛꯄꯤ ꯌꯦꯟꯗꯣ ꯁꯥꯏꯅ ꯁꯅꯥꯒꯤ ꯃꯔꯨꯝ ꯀꯣꯛꯄꯤ ꯌꯦꯟ ꯇꯝꯃꯛꯄꯗꯣ ꯈꯪꯕ ꯅꯠꯇ꯭ꯔꯥ ꯄꯥꯝꯁꯤꯅꯥ
ꯈꯪꯉꯦ
ꯑꯗꯨꯒꯤ ꯌꯦꯟꯗꯨꯅꯦ ꯆꯥꯗꯣꯏꯁꯦ ꯅꯪ ꯍꯥꯏꯗꯣ ꯆꯨꯝꯃꯦ
ꯎ ꯑꯩꯈꯣꯏꯁꯨ ꯍꯌꯦꯡꯗꯤ ꯆꯥꯁꯤꯗꯅ
ꯆꯥꯎ ꯆꯥꯎ ꯆꯥꯎ ꯁꯔꯥꯗꯒꯅꯤ ꯁꯔꯗꯕꯅꯤ ꯉꯁꯤ ꯀꯩ ꯊꯣꯡꯗꯣꯏꯔꯒꯦ
ꯅꯣꯏꯗꯒꯤ ꯐꯣꯟꯗꯒꯤ ꯂꯧꯋꯦ
ꯍꯁ ꯑꯣ ꯌꯥꯔꯦ ꯌꯥꯔꯦ ꯑꯗꯨ ꯑꯣꯏꯗꯤ ꯑꯗꯨꯗ ꯌꯥꯅꯔꯁꯤ
ꯅꯪ ꯌꯧꯔꯛꯇ꯭ꯔꯗꯤ ꯀꯌꯥ ꯅꯨꯡꯉꯥꯏꯔꯤ
ꯎꯝ ꯌꯧꯔꯛꯀꯦꯍꯦ ꯀꯩꯅꯣ ꯊꯥꯔꯛꯀꯦ ꯑꯩꯅ ꯑꯩꯅ ꯊꯥꯅꯦ ꯍꯥꯏꯗꯤ ꯊꯥꯔꯗ
ꯃꯥ ꯁꯤ ꯌꯧꯗꯣꯡꯁꯤ ꯌꯧ ꯁꯁ꯭ꯥꯏꯗꯗꯒꯤ ꯇ ꯇꯞ ꯇ ꯇꯞ ꯁ꯭ꯋꯥ ꯌꯧꯔꯛꯑꯦ ꯗꯦꯕꯤꯀꯥ ꯑꯩꯈꯣꯏ ꯍꯧꯗꯣꯡ ꯑꯃ ꯂꯩꯔꯦ
ꯅꯣꯏ ꯃꯤ ꯂꯧꯔꯛꯏꯔꯣ ꯅꯠꯇ꯭ꯔꯒ ꯃꯇꯣꯝ ꯂꯥꯛꯑ ꯂꯩꯔꯣ
ꯃꯇꯣꯝ ꯂꯥꯛꯏꯕ ꯁꯦꯇꯔꯗꯦ ꯅꯨꯃꯤꯠꯇꯨꯗ ꯅꯍꯥꯟ
ꯎꯝ ꯍꯧꯗꯣꯡꯁ ꯃꯇꯣꯝꯗ ꯍꯦꯛꯇ ꯂꯥꯛꯄꯅꯤꯉꯣ
ꯃꯥꯗꯣ ꯃꯅꯝ ꯃꯍꯥꯗ ꯂꯥꯛꯄ ꯃꯥꯜꯂꯦ ꯑꯩꯗꯤ
ꯎꯝ ꯅꯪꯅ ꯊꯣꯡꯕ ꯍꯤꯟꯖꯥꯡ ꯍꯍꯥꯎꯕꯩ ꯃꯅꯝꯗꯨ ꯇꯥꯕꯗ ꯂꯥꯛꯄꯒꯅꯤꯌꯦ
ꯍꯟꯗꯛ ꯑꯥꯎ ꯍꯥꯎꯕ ꯃꯅꯌꯥꯝ ꯌꯥꯝꯌꯥꯝ ꯊꯥꯗꯣꯛꯄꯗꯨꯅ ꯑꯃ
ꯑꯗꯣ ꯂꯥꯛꯑꯝꯃꯒ ꯑꯃꯨꯛ
ꯀꯅꯥꯅꯨ ꯉꯔꯤ ꯃꯤꯗꯤ
ꯑꯩꯈꯣꯏꯁꯨ ꯉꯥꯔꯤ ꯑꯃ ꯂꯩꯔꯝꯃꯦꯕꯀꯣ ꯑꯩꯈꯣꯏꯅ ꯃꯤꯉꯣꯟꯗ ꯂꯧꯔꯒ ꯂꯣꯏꯕ ꯅꯠꯇꯕ ꯂꯝꯕꯤꯗ ꯊꯦꯡꯅꯕꯗ ꯑꯗꯩ ꯃꯊꯦꯜꯅ ꯈꯨꯜꯂ ꯄꯨꯔꯛꯄ
ꯍꯝ
ꯃꯥꯅ ꯄꯤꯛꯁꯛ ꯄꯤꯛꯉꯩꯗ ꯄꯨꯔꯛꯄꯅꯦꯕ ꯑꯗꯨꯗꯨꯒ ꯃꯥꯁꯦ ꯃꯁꯛ ꯀꯌꯥꯝ ꯊꯤꯔꯒ ꯍꯥꯏꯇꯥꯔꯦ ꯎ ꯄꯨꯔꯥ ꯍꯥꯏꯕꯗꯤ ꯃꯌꯨꯝ ꯂꯩꯖꯗꯕꯒꯤ ꯌꯥꯝ ꯁꯣꯟꯕꯗꯣ ꯇꯨꯁꯣꯟ ꯃꯥꯡꯁꯣꯟꯅꯔꯒ ꯆꯄꯠꯅꯕꯗꯣ ꯀꯃꯅ ꯇꯧꯋꯦꯕ ꯃꯥꯁꯦ ꯑꯗꯨꯒꯤ ꯑꯩꯈꯣꯏꯅ ꯉꯥꯔꯤꯅ ꯀꯧꯕ ꯑꯗꯨꯗꯨꯒ ꯃꯥꯗꯣ ꯑ ꯌꯣꯛꯑꯦ ꯌꯣꯛꯑꯦ ꯌꯣꯛꯑꯦ ꯐꯅꯌꯥꯝꯅ ꯑꯗꯨꯝ ꯆꯥꯎꯔꯦꯀꯣ ꯆꯥꯎꯅꯕꯨ ꯌꯣꯛꯑꯦ ꯑꯗꯨꯗꯨꯒ ꯃꯥꯁꯦ ꯈꯔ
ꯎ ꯎꯝ
ꯃꯄꯥꯟ ꯊꯣꯛꯈ꯭ꯔꯒꯅꯦ ꯄꯨꯔꯥ ꯂꯩꯈꯣꯝꯗ ꯀꯨꯝꯊꯔꯨꯔꯒ ꯆꯉꯛꯄ ꯍꯥꯏꯇꯥꯔꯦ ꯑꯗꯣ ꯑꯩꯈꯣꯏꯃꯥꯏꯅ ꯁꯥꯎꯅꯤꯡꯗꯅ ꯌꯨꯝꯒꯤ ꯊꯣꯡ ꯂꯣꯟꯁꯤꯜꯂꯦꯕ ꯊꯣꯡꯅꯁꯤꯜꯂ ꯆꯪꯍꯟꯗ꯭ꯔꯕ ꯃꯥꯁꯦ ꯑꯗꯨꯒ ꯆꯪꯍꯟꯗ꯭ꯔꯁꯨ ꯃꯣꯏ ꯆꯣꯡꯉꯨ ꯍꯩꯕꯅꯤꯅ ꯃꯊꯛꯇ ꯑꯍꯣꯕ ꯊꯤꯔ ꯊꯤꯔ ꯆꯣꯡꯉꯛꯑꯦꯗꯅ ꯑꯩꯗꯤ ꯑꯩꯈꯣꯏ ꯃꯥꯅ ꯅꯣꯡꯃꯗꯤꯌꯦꯅꯅꯦ ꯑꯩꯈꯣꯏꯒꯤ ꯌꯨꯝ ꯁꯥ ꯁꯥꯔꯤꯀꯥꯟꯗꯨꯗꯅꯦꯕ ꯑꯩꯈꯣꯏꯒꯤ ꯌꯨꯝ ꯁꯥꯕꯒꯤ ꯂꯩꯕ ꯇꯤꯡꯒ ꯑꯃꯟꯕ ꯃꯆꯦꯠ ꯃꯅꯥꯥꯡ ꯃꯌꯥꯝꯗꯨ
ꯌꯥꯗꯦꯅꯦꯃ ꯑꯗꯨꯣꯏꯅꯦꯅꯦ
ꯌꯥꯗꯕꯅꯦ
ꯑꯥ ꯍꯣ ꯃꯤꯅꯤꯠ ꯑꯅꯤ ꯑꯍꯨꯝ ꯂꯩꯔ ꯂꯥꯎ ꯊꯥꯔꯛꯀꯦ ꯑꯅꯤ ꯑꯍꯨꯝꯗꯗꯤ ꯉꯥꯏ
ꯖꯤꯡꯒ ꯃꯌꯥꯝꯗꯣ ꯂꯩꯔꯒ ꯖꯤꯡꯒ ꯃꯌꯥꯝꯗꯣ ꯇꯧꯔꯒꯅꯦ ꯀꯩꯅꯣ ꯑꯍꯣꯕꯒ ꯑꯔ ꯃ ꯆꯜꯂꯦ
ꯎꯝ
ꯑꯗꯨꯏ ꯃꯇꯨꯡ ꯃꯅꯥꯎ ꯁꯨꯡꯂꯥꯛ ꯂꯥꯛꯈꯤꯗꯕꯅꯦ ꯑꯁ ꯑꯩꯈꯣꯏꯅ ꯈꯜꯂꯤꯅꯤꯃ ꯍꯧꯗꯣꯡꯁꯦ ꯏꯀꯥꯏ ꯈꯪꯗꯦ ꯍꯥꯏꯔꯒ ꯌꯦꯡꯉꯨꯅꯦ ꯌꯥꯝ ꯀꯩꯅꯣ ꯍꯥꯏꯗꯤ ꯃꯥ ꯅꯨꯡꯉꯥꯏꯔꯦ ꯃꯔꯣꯏ ꯑꯣꯏꯕ ꯊꯋꯥꯏ ꯂꯥꯛꯈꯤꯗ꯭ꯔꯦ ꯑꯗꯒꯤ ꯉꯥꯔꯤꯗꯣ ꯑꯗꯨꯝ ꯁꯤꯈ꯭ꯔꯕꯤꯡ ꯍꯤꯡꯕ꯭ꯔꯥ ꯈꯪꯈꯤꯗ꯭ꯔꯦ
ꯍꯧꯖꯤꯛꯅ ꯑꯃꯨꯛ ꯃꯣꯏ ꯇꯔꯨꯛ ꯑꯃꯨꯛ ꯂꯩꯔꯦꯗꯅ
ꯀꯩꯅꯣ ꯇꯔꯨꯛꯈꯛ ꯉꯥꯏꯔꯕꯣ
ꯑꯥ ꯇꯔꯨꯛ ꯈꯛꯉꯥꯏꯔꯦ ꯑꯃ ꯁꯤꯈ꯭ꯔꯦ ꯑꯗꯨꯗꯤ
ꯆꯨꯝꯉꯃꯦ
ꯍꯥꯥ ꯀꯩꯅꯣꯒꯤ ꯃꯣꯏꯒꯤ ꯃꯃꯥꯡꯗꯁꯨ ꯑꯃ ꯃꯣꯏ ꯀꯩꯁꯥꯝꯗꯒꯤ ꯑꯩꯈꯣꯏ ꯇꯣꯡ ꯑꯃ ꯇꯥꯕꯤꯒꯅ ꯂꯧ ꯌꯣꯛ ꯅꯦꯅ ꯑꯍꯨꯝ ꯂꯧꯔꯝꯃꯦ ꯍꯥꯏꯕꯅꯦꯕ ꯑꯗꯨꯗꯨꯗ ꯑꯃꯨꯛ ꯃꯣꯏ ꯃꯤꯅ ꯑꯃꯨꯛ ꯃꯄꯨꯅ ꯑꯃꯨꯛ ꯑꯦꯁ ꯃ ꯄꯨꯅ ꯍꯥꯏ
ꯎꯝ ꯑꯃꯨꯛ ꯂꯧꯁꯟꯈ꯭ꯔꯤꯕ
ꯅꯨꯃꯤꯠ ꯅꯨꯃꯤꯠ ꯐꯠꯇꯦ ꯍꯧꯗꯣꯡ ꯊꯣꯛꯏꯕ ꯅꯨꯃꯤꯠꯇꯨ ꯐꯠꯇꯦ ꯑꯗꯨꯅꯅ ꯑꯃꯨꯛ ꯂꯧꯁꯤꯜꯂꯒ ꯃꯣꯏ ꯑꯃꯨꯛ ꯐ ꯑꯦꯛꯁ ꯑꯣꯏꯈꯤꯗ꯭ꯔꯥ ꯀꯔꯤ ꯃꯄꯨ ꯑꯃ ꯑꯣꯏꯒꯔꯦ ꯃꯣꯏꯅ
ꯐꯔꯦ ꯐꯔꯦ
ꯑꯗꯒꯤꯗꯤ ꯑꯗꯨꯒꯤ ꯃꯇꯨꯡ ꯃꯇꯨꯡ ꯃꯇꯨꯡꯗ ꯑꯩꯈꯣꯏ ꯁꯤꯒꯤ ꯃꯆꯥꯈꯩꯁꯦ ꯑꯃꯨꯛ ꯄꯨꯔꯛꯑꯦ ꯃꯆꯥꯈꯩꯁꯨ ꯄꯨꯔꯛꯄꯩ ꯄꯨꯔꯛꯄꯗꯒꯤ ꯆꯥꯎꯔꯛꯑꯦ ꯑꯗꯒꯤ ꯕꯦꯂꯥꯅ ꯑꯃꯨꯛꯀꯁꯨ ꯃꯆꯥ ꯃꯔꯣꯟ ꯑꯃꯃꯨꯛ ꯄꯣꯛꯑꯦ ꯃꯆꯥ ꯃꯔꯣꯟ ꯑꯃ ꯄꯣꯛꯄꯗꯁꯨ ꯍꯧꯖꯤꯛ ꯐꯅ ꯌꯥꯝ ꯆꯥꯎꯔꯦ ꯑꯗꯒꯤ ꯃꯣꯏ ꯀꯩꯅꯣ ꯁꯨꯔꯦ ꯇꯔꯦꯠ ꯁꯨꯔꯝꯕꯗꯒꯤ ꯑꯃ ꯁꯣꯏꯗꯅ ꯁꯥꯟꯅꯕꯗ ꯂꯩꯀꯥꯏꯒꯤ ꯅꯍꯥ ꯑꯃꯅ ꯊꯣꯝꯃꯒ ꯍꯥꯠꯇꯣꯛꯈ꯭ꯔꯦ
ꯎꯝ ꯁꯥꯟꯅꯕꯗ ꯊꯣꯝꯃꯒ ꯍꯥꯠꯄꯗꯤ ꯀꯃꯥꯏꯅ
ꯑ ꯁꯨꯝ ꯍꯧꯗꯣꯡꯅ ꯁꯥꯟꯅꯖꯔ ꯂꯩꯖꯕꯗꯨꯗ ꯑꯩꯈꯣꯏꯒꯤ ꯍꯦꯛ ꯊꯣꯡꯀꯥꯟꯗ ꯑꯩꯅꯧ ꯄꯥꯝꯕꯤ ꯍꯣꯡꯕꯗ ꯍꯣꯡꯕ꯭ꯔꯥ
ꯎꯝ
ꯑꯗꯨꯗ ꯍꯧꯗꯣꯡ ꯃꯆꯥꯁꯤꯡꯁꯦ ꯀꯥ ꯀꯥ ꯁꯥꯟꯅꯖꯕ ꯖꯥꯠꯅꯦ ꯑꯗꯨ꯭ꯔꯃꯅ ꯁꯥꯟꯅꯕꯣꯏ ꯀꯩꯕꯣꯏ ꯍꯔꯥꯎꯕꯣꯏ ꯀꯩꯕꯣꯏ ꯅꯨꯡ ꯄꯥꯏꯔ ꯊꯣꯝꯃꯦ ꯁꯨꯝ ꯑꯗꯨꯗꯩ ꯄꯤꯛꯏꯕꯅꯤꯅ ꯄꯥꯜꯂꯒ ꯇꯥ ꯈꯔ ꯁꯤꯔꯦꯗꯅ
ꯗꯨꯅꯤꯗ ꯋꯥꯔꯤꯖꯦ ꯁꯤꯌꯣꯅꯕꯨ ꯇꯝꯃꯝꯃꯗꯤ
ꯃꯤꯅ ꯀꯥꯔꯟ ꯇꯥꯕꯗꯖꯨ ꯍꯦꯛꯇ ꯁꯤ ꯀꯔꯤꯒꯤ
ꯍꯧꯖꯤꯛ ꯃꯌꯥꯝꯒꯤ ꯂꯥꯛꯅ ꯐꯥꯅꯕꯗ ꯌꯥꯎꯗ꯭ꯔꯦꯗꯅ
ꯀꯔꯤ ꯅꯪꯅ ꯍꯧꯗꯣꯡ ꯁꯤꯔ ꯐꯔꯦ ꯍꯥꯏꯕ ꯐꯠꯇꯕꯤ ꯅꯨꯡꯒꯤ ꯊꯝꯃꯣꯏ ꯄꯥꯟꯕꯤ ꯅꯨꯡꯁꯤꯌꯦ
ꯂꯛꯅꯥ ꯐꯥꯅꯕ ꯑꯃ ꯑꯃ ꯇꯧꯕꯗ ꯌꯥꯎꯗ꯭ꯔꯦ ꯑ ꯍꯧꯗꯣꯡꯗꯣ ꯅꯨꯡꯁꯤꯕꯩꯅꯤꯅꯦ ꯑꯩꯅ ꯍꯥꯏꯁꯦ ꯍꯧꯖꯤꯛ ꯃꯥ ꯋꯥꯅ ꯍꯤꯡꯗ꯭ꯔꯦ ꯎꯝ
ꯅꯪꯒꯤ ꯄꯥꯎꯈꯨꯝ ꯑꯗꯨꯔꯥ
ꯅꯣꯏꯒꯤꯁꯨ ꯁꯥꯐꯖꯔꯦ
ꯉ ꯅꯪꯒꯤꯤ ꯊꯝꯣ ꯀꯟꯃꯜꯂꯤh. ꯎ ꯁꯤꯤꯃꯁ
ꯉꯔꯤꯣꯗ ꯂ ꯀꯩꯅ ꯂꯑꯁꯤꯅ
ꯅꯣꯏ ꯃꯤꯅꯨ ꯑꯅꯧꯕ ꯂꯥꯛꯄꯗꯤ ꯀꯩ ꯀꯧꯔꯒꯦ
ꯗꯦꯗꯣ ꯃꯥ ꯆꯔꯝꯗꯥ ꯆꯔꯝꯗꯥꯏ ꯈꯈꯤꯇꯪ ꯂꯥꯛꯑ
ꯑꯦ ꯍ ꯃꯤꯅꯨ ꯃꯤꯅꯨ ꯑꯗꯨꯝ ꯀꯧꯔꯦ ꯑꯗꯨꯅ
ꯎꯝ
ꯑꯩꯈꯣꯏꯒꯤ ꯍꯨꯖꯤꯛ ꯂꯩꯕ ꯃꯤꯅꯨꯈꯩꯁꯤꯗꯤ ꯄꯤꯛꯇ꯭ꯔꯥ ꯌꯥꯝꯅ ꯄꯤꯁꯛ ꯄꯤꯁꯛ ꯄꯤꯛꯇ꯭ꯔꯥ
ꯍꯣꯏ ꯑꯆꯧꯕ ꯑꯝꯇꯁꯨ ꯌꯥꯎꯗꯦ ꯑꯃ ꯑꯉꯥꯡꯕꯤꯗꯨꯅ ꯈꯔ ꯆꯥꯎ ꯃꯥꯜꯂꯦ
ꯍꯣꯏ ꯑꯗꯨꯅ ꯆꯥꯎꯕꯅꯦꯕ ꯑꯗꯣ ꯃꯣꯏ ꯃꯌꯥꯝꯒꯤ ꯃꯃꯥꯡꯗꯅꯦ ꯈꯪꯕ꯭ꯔꯥ ꯑꯩꯗꯤ ꯑꯩꯈꯣꯏꯅ ꯑꯩ ꯉꯁꯥꯏ ꯉꯥꯔꯤ ꯍꯥꯏꯕꯗꯣ
ꯉꯥꯔꯤꯗꯨꯖꯤꯛ ꯎ ꯉꯥꯔꯤꯗꯨꯒꯤꯖꯨ ꯃꯃꯥꯡꯗ ꯑꯃ ꯃꯆꯥꯅ ꯑꯃ ꯂꯩꯔꯝꯃꯦꯕ ꯈꯪꯕ꯭ꯔꯥ ꯑꯗꯨ ꯃꯆꯥꯗꯨꯗꯤ ꯑꯁ ꯈꯨꯠ ꯆꯥꯎꯕꯅꯤꯍꯦ ꯆꯥꯎꯒꯠꯂꯛꯅꯤ ꯐꯅ ꯀꯨꯏꯅꯁꯨ ꯍꯤꯡꯉꯝꯃꯦꯕ ꯃꯥꯗꯤ ꯍꯥ
ꯃꯆꯥꯗꯨꯅ ꯆꯥꯎꯔꯕ ꯍꯥꯏꯕ
ꯍꯣꯏ ꯃꯆꯥ ꯀꯧꯋꯦꯕ ꯃꯣꯏ ꯃꯃꯤꯡꯗꯣ ꯑꯗꯨ ꯐꯅꯌꯥꯝ ꯆꯥꯎꯋꯦ ꯃꯥꯗꯤ ꯑꯩꯃꯨꯛ ꯆꯥꯎꯋꯤ
ꯏꯁ